ꯆꯠꯂꯣ
ꯐꯔꯦ ꯇꯥꯔꯦ ꯐꯔꯦ ꯇꯥꯔꯦ ꯇꯥꯔꯦ ꯇꯥꯔꯦ ꯂꯥꯏ ꯂꯥꯏꯟꯗ ꯂꯩꯔꯦ
ꯀꯔꯤ ꯏꯟꯁꯥꯡ ꯆꯥꯔ ꯍꯥꯥ
ꯅꯪ ꯅꯪꯒꯤ ꯐꯖꯔꯕ ꯒꯥꯔꯤꯗꯨꯔꯣ
ꯍꯥ
ꯍꯥ ꯅꯪꯒꯤ ꯐꯖꯔꯕ ꯒꯔꯤꯗꯨꯔꯣ
ꯒꯥꯔꯤꯗꯨꯔꯕ
ꯐꯥꯅꯥ ꯑꯩ
ꯔꯣꯝꯅ ꯁꯤ ꯐꯖꯒ꯭ꯔ ꯃ‌ꯣꯟꯇꯥꯡꯕꯔꯤꯅꯤ ꯑꯗꯨ ꯅꯠ ꯅꯠꯇꯦ
ꯑꯗꯨꯗꯨ ꯑꯣꯏꯅ ꯐꯝꯒꯦ ꯍꯥꯏꯗꯦ꯫
ꯑꯁ ꯃꯤ ꯂꯩꯒꯅꯤ ꯑꯗꯨꯗ ꯌꯨꯝ ꯃꯅꯥꯛꯇ ꯃꯤ ꯂꯩꯕ
ꯑꯣ
ꯀꯔꯤ ꯏꯟꯁꯥꯡꯕꯣ
ꯑꯩ ꯆꯥꯛ ꯆꯗꯔꯤꯌꯦ
ꯀꯔꯤ ꯂꯩꯔꯨꯒꯦ ꯍꯥꯏꯕ꯭ꯔꯣ ꯕꯖꯥꯔ ꯐꯥꯎꯕ
ꯑꯁ ꯑꯉꯥꯡꯒꯤ ꯑꯩꯈꯣꯏ ꯏꯆꯦ ꯑꯉꯥꯡꯁꯤꯡꯗꯨ ꯀꯪ ꯆꯤꯛꯀꯦ ꯈꯣꯠꯂꯦꯍꯥꯏꯅ ꯑꯗꯨ ꯀꯩꯅꯣꯁꯤꯡ ꯃꯣꯏꯒꯤ ꯀꯥꯔꯤꯔꯥ ꯍꯣꯁꯇꯦꯜꯗ ꯂꯩꯒꯗꯕ ꯊꯝꯕꯒꯤ ꯄꯣꯠ ꯏꯁꯇꯥꯐꯁꯤꯡ ꯂꯧ ꯂꯧꯕꯤꯕꯤ ꯂꯧꯕꯤ ꯃꯤꯅ ꯋꯥꯏꯅꯤ
ꯑꯗꯨꯗꯤ ꯄꯕꯤꯁꯥ ꯈꯔ ꯃꯠꯇ ꯌꯥꯅꯤꯅ ꯅꯪ
ꯑꯁ ꯀꯃꯥꯏ ꯃꯥ ꯇꯧꯔꯤꯅꯣ ꯂꯩꯐꯥꯎ ꯂꯩꯗꯧꯔ ꯒꯌ꯭ꯥꯟ ꯃꯥꯟ ꯇꯥꯗꯦ ꯫
ꯆꯦꯜ ꯆꯥꯃ ꯆꯥꯅꯤꯗꯤ ꯐꯪꯅꯤꯅ
ꯁꯤꯀꯤ ꯁꯤꯀꯤꯝꯇ ꯐꯥꯎ ꯂꯩꯇꯦ ꯑꯩ ꯍꯧꯖꯤꯛꯁꯦ ꯒꯥꯔꯤ ꯊꯧꯕꯒ ꯆꯠꯇꯧꯔꯤ ꯏꯐꯥ ꯆꯗꯧꯔꯤ ꯕꯖꯥꯔ ꯑꯃ ꯆꯠꯇꯧꯔꯤꯁꯦ
ꯃꯆꯥꯔꯣ
ꯑꯣ
ꯑꯥꯎ ꯃꯈꯣꯡ ꯃꯔꯤꯗꯣ ꯊꯧꯕꯅ ꯀꯩꯅꯣ
ꯑꯁ ꯃꯈꯣꯡ ꯃꯥꯔꯤ ꯂꯩꯇꯦ꯫
ꯆꯥꯀꯥꯃꯔꯤꯔꯣ
ꯆꯀꯥ ꯃꯔꯤ ꯀꯃꯥꯏ ꯊꯧꯔꯨꯗꯔ ꯃꯤꯒꯤ ꯒꯔꯤ ꯗꯨ
ꯏꯁ ꯊꯥꯎ ꯀꯩꯅꯣ
ꯊꯕꯛ ꯆꯠꯈꯤꯗ ꯑꯅꯛꯄ ꯀꯩꯅꯣꯁꯤꯡꯗꯨꯗꯤ ꯄꯣꯠ ꯐꯪꯗꯦ ꯍꯥꯏꯔꯤ ꯑꯗꯨꯅ ꯁꯤꯗ ꯀꯥꯔꯛꯑꯒ ꯌꯦꯡꯃꯤꯟꯅꯔꯨꯁꯦ ꯍꯥꯏꯅ ꯄꯣꯠ ꯂꯛꯇꯔ꯭ꯦꯍꯥꯏ
ꯑꯣ ꯍꯣꯁꯇ꯭ꯦꯜ ꯂꯩꯔꯤꯔꯣ
ꯑꯣ ꯅꯠꯇꯦꯅꯦ ꯅꯣꯏꯒꯤ ꯀꯩꯅꯣꯁꯤꯡꯗꯨꯗꯨ ꯃꯐꯝ ꯄꯣꯠ ꯆꯩ ꯂꯩꯕ ꯃꯐꯝꯁꯤꯡ ꯀꯔꯤ ꯀꯔꯤ ꯈꯔ ꯄꯣꯠ ꯂꯩꯇ꯭ꯔꯤ ꯍꯥꯏ ꯍꯨꯖꯤꯛꯇꯤ ꯀꯩꯅꯣ ꯑꯣꯏꯕꯅꯤꯅꯀꯣ
ꯄꯣꯠ ꯆꯩꯗꯨ ꯐꯪꯅ ꯊꯣꯛꯅꯗ꯭ꯔꯕꯅꯤꯅ ꯑꯁꯤꯗꯁꯨ ꯊꯥꯖꯗꯦꯗ ꯐꯪꯉꯤꯔꯥ ꯐꯪꯂꯣꯏꯗꯕ꯭ꯔꯥ ꯌꯦꯡꯉꯨꯒꯦꯗꯧꯕꯅꯤ
ꯀꯅꯥ ꯃꯆꯥꯒꯤꯔꯣ ꯅꯪ ꯂꯩꯔꯨꯗꯣꯏꯖꯤꯕꯣ
ꯑꯁ ꯏꯆꯦ ꯃꯆꯥꯒꯤꯅꯤꯅꯦ ꯀꯅꯥ ꯃꯆꯥ ꯑꯣꯏ
ꯑꯣ ꯅꯆꯦ ꯃꯆꯥ ꯆꯤꯡ ꯂꯩꯕꯗꯣ ꯑꯣꯁꯤꯁꯇꯔ ꯑ‌ꯣꯂꯤꯕꯤ ꯌꯥ ꯂꯩꯒꯗꯕꯗꯣ
ꯂꯩꯈ꯭ꯔꯤꯗ ꯀꯥꯡ ꯆꯥꯛꯏ ꯍꯥꯏ ꯀꯥꯡ ꯐꯃꯨꯡꯗ ꯂꯩꯇꯦ ꯍꯥꯏꯅꯤ
ꯐꯥꯃꯨꯡ ꯂꯩꯇꯦ
ꯈꯪꯗꯦ ꯀꯃꯥꯏꯅ ꯇꯨꯝꯅꯔꯤꯖꯥꯠꯅꯨꯃꯨꯛ
ꯀꯥꯡꯈꯟꯁꯨ ꯂꯩꯇꯤ ꯍꯥꯏꯕꯒꯨꯝ ꯇꯥꯏꯅ
ꯑꯗꯨꯗꯤ ꯄꯤꯕꯤꯗ ꯍꯦ ꯀꯥꯡꯈꯟ ꯈꯟꯕ ꯌꯥꯗꯦ ꯍꯥꯏ ꯃꯣꯏꯒꯤꯗꯨ ꯅꯨꯄꯤꯗꯨꯅ ꯌꯥꯗꯦ ꯍꯥꯏꯕꯒꯤ ꯃꯔꯝꯗꯤ ꯐꯃꯨꯡ ꯂꯩꯇꯕ ꯐꯃꯨꯡ ꯅꯤꯅ ꯀꯔꯝꯃꯥꯏꯅ ꯍꯥꯞꯄ ꯌꯥꯗꯕ꯭ꯔꯥ ꯈꯪꯗꯦ ꯌꯥꯔꯣꯏꯅ ꯑꯅꯤ
ꯀꯨꯏꯗꯤ ꯀꯨꯏꯔꯦ ꯑꯗꯨꯕꯥꯥꯎ ꯊꯝꯖꯤꯕꯥꯎ ꯊꯝꯗ꯭ꯔꯤꯁꯦ ꯑꯦꯁ ꯄ꯭ꯔꯤꯟꯁꯤꯄꯥꯜꯗꯣ ꯖꯨꯒꯣꯠ ꯆꯥꯗꯦ ꯍꯥꯏꯗ
ꯃꯣꯏꯅ ꯀꯩꯅꯣ ꯇꯧꯔꯤꯍꯥꯏꯅꯦ ꯑꯥ ꯃꯤ ꯑꯃ ꯁꯤꯟꯅꯕꯒꯤ ꯀꯟꯅ ꯀꯩꯅꯣ ꯇꯧꯔꯤ ꯍꯥꯏ
ꯍꯣꯏ ꯊꯥꯒꯠꯈꯔ꯭ꯦ ꯍꯥꯏ ꯁꯤꯜꯂꯅꯤ ꯍꯥꯏ
ꯎꯝ ꯑꯁ ꯑꯩ ꯑꯣꯏꯅ ꯁꯤꯜꯂꯖꯤꯔ ꯈꯪꯗꯦꯅꯦ
ꯁꯤꯟꯖꯤꯜꯂꯨ ꯀꯩꯅꯣ
ꯑꯗꯨꯅ ꯐꯥꯒ ꯗꯧ ꯃꯥꯜꯂꯦ
ꯁꯤꯟꯖꯤꯜꯂꯨ ꯁꯤꯟꯖꯤꯜꯂꯨ
ꯃꯥꯏꯗꯤ ꯐꯅ ꯄꯥꯛꯀꯥꯅꯤ ꯃꯤꯗꯤ ꯌꯥꯝꯕꯅꯤ
ꯑꯗꯨꯒ ꯍꯦꯛ ꯐꯖꯕ ꯅꯨꯄꯤ ꯀꯣꯏꯈꯥꯏꯕꯗ ꯂꯩꯌꯨ ꯅꯪ ꯎꯌꯥ ꯇꯧꯔꯤꯁꯤꯡꯗꯣ
ꯗꯩꯅꯥ ꯗꯩꯅꯥ ꯕꯨꯁꯨ ꯑꯣꯖꯥ ꯇꯧꯍꯜ ꯂꯣꯏꯔꯦ ꯀꯧꯔꯒ
ꯇꯧꯍꯜ ꯂꯣꯏꯔꯦ
ꯑꯦ ꯃꯥꯗꯤ ꯀꯣꯟ ꯇꯨꯕꯒꯤ ꯑꯉꯥꯡ ꯁꯥꯇ꯭ꯔꯥꯁꯤꯡꯒꯤ ꯀꯣꯟ ꯇꯨꯕꯒꯤ ꯑꯣꯏ ꯍꯦꯛ ꯇꯥ ꯋꯥꯏ ꯀꯟꯇꯦꯛꯇ ꯂꯧꯕꯤꯔ ꯂꯣꯏꯔꯦ
ꯌꯥꯏ ꯇꯩꯅ ꯑꯁ ꯉꯔꯥꯡꯗꯤ ꯑꯩ ꯉꯟꯅ ꯇꯨꯝꯃꯤꯗ
ꯑꯁ ꯄꯨꯡꯕ꯭ꯔꯣ ꯍꯦꯜꯂꯦ ꯑꯩꯗꯤ
ꯉꯔꯥꯡ ꯏꯕꯥꯅꯤ ꯐꯥꯎꯅꯔꯝꯕ ꯍꯦꯛ ꯂꯣꯏꯔ ꯑꯩꯗꯤ ꯉꯥꯍꯥꯛ ꯂꯩꯔ ꯑꯗꯨ ꯇꯨꯝꯒꯔ꯭ꯦ
ꯑꯁ ꯑꯩ ꯄꯨꯡ ꯕꯔꯣ ꯍꯦꯜꯂꯦ ꯇꯔꯥ ꯇꯔꯦꯠ ꯂꯣꯏꯔꯦ ꯀꯩꯅ ꯉꯔꯥꯡꯗꯣ ꯊꯕꯛ ꯇꯧꯕꯗꯣ
ꯎꯝ ꯅꯪ ꯑꯩ ꯑꯩꯕꯥꯅꯤ ꯂꯣꯏꯕꯗ ꯅꯪ ꯀꯩꯅꯣ ꯇꯧꯗꯧꯕꯅꯤꯅꯤ ꯉꯥꯏꯕ ꯌꯥꯗꯕꯅꯤ ꯑꯩꯗꯤ ꯗꯨꯝ ꯉꯥꯛ ꯂꯩ
ꯑꯩꯗꯤ ꯇꯧꯔꯤꯌꯦ ꯑꯃꯨꯛꯒ ꯍꯦꯛꯇ ꯇꯧꯔꯑꯣ ꯍꯥꯏꯅ ꯇꯧ ꯍꯥꯏꯕꯀꯣ
ꯎꯝ
ꯑꯗꯨꯒꯤ ꯎꯕ ꯍꯣ ꯍꯦꯜꯂꯦꯗ ꯕꯣꯜ ꯈꯣꯡꯒꯥꯎꯕꯤꯗꯣ ꯌꯦꯡꯗ꯭ꯔꯦꯗ ꯌꯦꯡꯗꯤ ꯌꯦꯡꯅꯤꯡꯕꯅꯦ
ꯑꯁ ꯑꯩꯅ ꯑꯩꯅ ꯁꯞꯄꯣꯔꯠ ꯇꯧꯕ ꯂꯝꯗꯣ ꯁꯤꯈ꯭ꯔꯦ ꯀꯥꯗ꯭ꯔꯦ ꯀꯥꯗ꯭ꯔꯦ
ꯐ꯭ꯔꯥꯟꯖꯔꯣ
ꯎꯝ
ꯇ꯭ꯔꯥꯟꯁ ꯁꯄꯣꯔꯠ ꯇꯧꯕ꯭ꯔꯣ
ꯎꯄꯥꯏ ꯂꯩꯇꯦ ꯀꯩꯅ ꯎ
ꯑꯅꯤ ꯄꯣꯒ꯭ꯔꯦꯗ
ꯁꯄꯣꯠ ꯍꯥꯏꯕꯕꯨ ꯀꯩꯅꯣꯅꯤꯗ ꯀꯥꯍꯟꯅꯤꯡꯕꯒꯤ ꯀꯩꯅꯣꯗꯨꯅꯤꯗ ꯌꯥꯝꯅ ꯄꯨꯛꯅꯤꯡ ꯀꯩꯅꯣ ꯋꯥꯕ ꯅꯨꯡꯉꯥꯏꯇꯕꯗꯤ ꯂꯩꯇꯦꯗꯍꯦ ꯀꯗꯥꯏꯗꯩꯩ
ꯑꯥ
ꯀꯔꯤꯗꯤ ꯎꯄꯥꯏ ꯂꯩ ꯈ꯭ꯋꯥꯏ ꯐꯥꯖ ꯏꯕꯅꯦ ꯉꯍꯥꯟ ꯀꯩꯅꯣ ꯃꯣꯏꯒꯤ
ꯀꯣꯀꯥ ꯀꯣꯂꯥ ꯀꯥꯥꯎꯗ
ꯑꯝ
ꯑꯁ ꯑꯗꯨ ꯍꯥꯏꯔꯒ ꯋꯥꯔꯜ ꯀꯞꯇ ꯀꯩꯅꯣꯗ ꯎꯏꯌꯦꯅꯦ ꯃꯃꯤꯡꯗꯤ ꯍꯥꯏꯕ ꯌꯥꯔꯔꯣ
ꯃꯥꯔꯣ
ꯔꯦꯄꯥꯔ ꯐꯥꯎ ꯔꯦꯄꯥꯔ ꯐꯥꯎ
ꯑ ꯑꯩꯈꯣꯏ ꯀꯪꯂꯩꯄꯥꯒꯤꯗ꯭ꯔꯣ
ꯑ ꯀꯪꯂꯩꯕꯥꯒꯤ
ꯑꯥꯢ ꯑꯣ
ꯖꯤꯗꯣ ꯗꯤꯗꯣ
ꯍꯥ
ꯀꯪꯂꯩꯄꯥꯛꯀꯤ ꯖꯦꯗꯣ ꯖꯦꯗꯒꯤ ꯍꯧꯕꯗꯣ ꯐꯥꯎꯕꯗ
ꯀꯥꯎꯕꯨ ꯀꯥꯎꯒ꯭ꯔꯦ
ꯁꯤ ꯁꯤꯒꯤ ꯃꯋꯥꯗꯨ
ꯁꯤꯒꯤ ꯃꯋꯥ ꯑꯗꯤ ꯀꯅꯥꯔꯣ
ꯑꯁ ꯐꯨꯜ ꯍꯥꯏꯕ ꯌꯥꯗꯦꯅꯤ ꯃꯥꯒꯤ ꯂꯥꯁ ꯋꯥꯔꯠꯅꯤꯅꯦ ꯂꯥꯁ ꯋꯥꯔꯠꯇ ꯁꯤꯒꯤ ꯃꯈꯣꯟ ꯂꯩꯕꯗ ꯃꯇꯩ ꯃꯅꯥꯎ ꯑꯐꯥꯎꯕ ꯁꯤꯡꯒꯔꯅꯤꯅ
ꯑꯁ ꯍꯨꯏ ꯃꯔꯤꯟꯗꯣ ꯍꯨꯏ ꯃꯔꯤꯟꯗꯣ ꯑꯃꯨꯃ ꯁꯣꯏꯁꯤꯡ ꯁꯤꯡꯉꯤꯅꯤ
ꯂꯩꯒꯗ꯭ꯔꯣ ꯉꯁꯤ
ꯂꯩꯒꯅꯤꯗ
ꯃꯤꯡꯁꯦꯟ ꯌꯦꯡꯗꯔꯕꯣ ꯅꯡꯗꯤ
ꯃꯤꯠꯁꯦꯜ ꯌꯦꯡꯗ꯭ꯔꯦꯗ ꯀꯨꯏꯔꯦꯗ ꯎ
ꯉꯔꯥꯡ ꯑꯩꯈꯣꯏ ꯑꯪꯀꯥꯜꯅ ꯍꯥꯏꯔꯤꯗꯨꯁꯨ ꯃꯤꯡꯁꯦꯟ ꯌꯦꯡꯅꯕꯒꯤ ꯑꯣꯏꯔꯃꯤꯗ ꯃꯤꯡꯁ ꯃꯤꯡꯁꯦꯜ ꯌꯦꯡꯅꯕꯒꯤ ꯑꯣꯏꯔꯝꯃꯤꯗ
ꯑꯁ
ꯍ
ꯍ ꯀꯩꯅꯣ ꯇꯧꯔꯛꯛꯇ ꯔꯔꯤꯅꯤ ꯐꯣꯟ ꯇꯧꯔꯛꯇꯈꯤꯕꯗꯨꯅꯤ ꯀꯥꯔꯛꯄ ꯌꯧꯗ꯭ꯔꯤꯅꯦꯅꯁꯨ ꯈꯪꯗꯦ
ꯍꯁ ꯑꯩꯒꯤ ꯄꯣꯠ ꯂꯩꯒꯗꯕꯗꯣ
ꯎꯝ
ꯄꯣꯠ ꯀꯌꯥꯕꯨ ꯂꯩꯒꯗꯕ꯭ꯔꯣ
ꯈꯪꯗꯦꯅꯦ ꯃꯣꯏ ꯃꯣꯏꯒꯤ ꯑꯋꯥꯠ ꯑꯄꯥ ꯁꯇꯥꯐ ꯂꯩꯕꯁꯤꯡꯗꯨ ꯑꯗꯨ ꯂꯧꯧꯗꯧꯕꯠꯅꯦꯅꯦ ꯀꯥꯡꯈꯟ ꯑꯃꯗꯤ ꯂꯧꯔꯅꯤ ꯀꯥꯡꯈꯟ ꯍꯥꯏꯕꯁꯤ ꯀꯩꯅꯣꯗ ꯀꯩꯅꯣꯗꯨꯗ ꯂꯧꯗꯧꯕꯅꯦꯕ ꯑꯩꯈꯣꯏꯅ ꯀꯔꯤ ꯍꯥꯏꯁꯤꯔꯥ ꯀꯩꯅꯣꯔꯣꯝꯗ ꯂꯧꯗꯧꯕꯅꯦꯕ ꯑ ꯄꯣ ꯆꯩꯥꯏ ꯑꯩꯈꯣꯏꯅ ꯀꯩꯅꯣ ꯌꯥꯝ ꯌꯥꯝ ꯀꯩꯅꯣ ꯇꯧꯕ ꯃꯐꯝꯗꯣ ꯄꯣꯠ ꯆꯩꯒ ꯂꯧꯕ ꯂꯝꯕꯤꯗꯒ ꯌꯣꯟꯒꯟꯕꯖꯥꯇꯣ ꯃꯇꯥꯏꯗꯥꯏꯗ ꯑꯗꯣꯝ ꯁꯏꯠꯇ
ꯑꯩꯕꯨꯗꯤ ꯆꯠꯇ꯭ꯔꯁꯨ ꯌꯥꯏ ꯌꯥꯔꯕꯅꯦ ꯑꯁ ꯇꯟꯗꯤ ꯇꯟꯕꯅꯦ ꯆꯠꯃꯤꯟꯅꯕꯒꯤ ꯈꯣꯂꯣꯒ ꯍꯥꯏ
ꯑꯁꯥꯡꯕ ꯒꯥꯔꯤꯗ ꯊꯧꯕ ꯂꯥꯛꯀꯗꯕꯅꯤꯅꯦ
ꯑꯌꯥꯝꯕ꯭ꯔꯣ ꯅꯠꯇ꯭ꯔꯒ
ꯅꯠꯇꯦꯍꯦ ꯈꯔ ꯏꯌꯥꯝꯕꯒꯨꯝ ꯑꯩꯅ ꯂꯥꯛꯀꯗꯧꯕꯅꯤ
ꯔꯣ
ꯎꯝ ꯃꯥꯒꯤ ꯑꯧ ꯑꯗꯨ ꯁꯥꯡ ꯃꯥꯟꯅꯕꯒꯤ ꯈꯥꯎꯅꯤ ꯌꯥꯗꯦꯍ ꯕꯖꯥꯔꯗ
ꯑꯗꯨꯗꯤ ꯌꯥꯔꯣꯏ ꯍꯥꯏꯗꯥꯒꯦ ꯃꯥꯗꯤ ꯍꯦꯛꯇ ꯈꯨꯠꯁꯥꯡ ꯑꯗꯨꯒ
ꯌꯥꯝ ꯁꯥꯡꯉꯦ ꯑꯗꯨꯗꯤ
ꯎꯝ
ꯑꯩ ꯆꯠꯇꯩ ꯐꯥꯎꯕꯗꯤ ꯑꯗꯨꯝ ꯑꯗꯨꯝ ꯇꯧ ꯑꯥ ꯇꯧꯔꯛꯎꯗ
ꯑꯥ
ꯑꯩ ꯑꯩ ꯍꯧꯖꯤꯛ ꯊꯣꯛꯈꯤꯅꯤ ꯍꯥꯏꯕꯁꯨ ꯂꯩꯇ꯭ꯑꯔꯤꯕ ꯊꯣꯛꯈꯤꯅꯤ ꯍꯥꯏꯕꯗꯤ ꯉꯥꯏꯍꯥꯛ ꯂꯩꯥꯛꯏꯗꯨꯗꯤ ꯃꯥꯅ ꯇꯧꯔꯛꯑꯗꯤ ꯑꯩꯗꯤ ꯑꯗꯨꯝ ꯐꯨꯔꯅꯤꯕꯀꯣ ꯑꯗꯨ ꯐꯥꯎꯗꯤ ꯂꯩꯈꯤꯅꯤꯕ
ꯁꯤ ꯁꯤ ꯌꯥ
ꯑꯩꯕꯨꯗꯤ ꯉꯁꯤ ꯑꯩꯕꯨꯗꯤ ꯉꯁꯤ ꯁꯪ ꯐꯥꯎꯅꯔ ꯐꯥꯎꯅ ꯇ
ꯍ
ꯔꯤ ꯀ ꯌꯥꯗꯗꯤ
ꯑ ꯆꯥꯛ ꯆꯥꯗ꯭ꯔꯤꯁꯤꯕꯨ ꯀꯟꯁꯥꯡ ꯍꯥꯞꯕꯖꯥꯔꯣ
ꯈꯪꯗꯦꯗ ꯍ ꯂꯥꯝꯗ꯭ꯔꯦ ꯏꯕꯒꯤꯅꯤꯗ ꯍꯦ ꯃꯤ ꯂꯣꯏꯗꯤ ꯇꯅꯈ꯭ꯔꯦ ꯑꯩ ꯂꯥꯟꯅꯗꯤ ꯍꯦꯟꯁꯥꯡꯕꯨ ꯅꯨꯡꯇꯤꯒꯤ ꯍꯥꯎꯅ ꯆꯥꯕ ꯌꯥꯕ꯭ꯔꯥꯅꯦ
ꯏꯗꯣ ꯑꯗꯨ
ꯀꯣꯛ
ꯔꯣꯖꯒꯗꯦ ꯑꯗꯨꯗꯤ ꯇꯜꯂꯦ
ꯀꯣꯛꯇꯥꯡꯕꯗꯣ ꯂꯩꯒ꯭ꯔ ꯀꯃ ꯀ ꯀꯥꯡꯒꯕ ꯂꯩꯗꯤꯖꯕ ꯍꯥꯏ
ꯑꯗꯨꯅꯤꯅꯦ ꯎꯝ
ꯀꯣꯏꯑꯦ ꯆꯥꯕ ꯐꯪꯗꯕꯩ
ꯎꯝ
ꯅ ꯑ ꯇꯪ ꯒꯥꯔꯤ ꯃꯅꯨꯡꯗ ꯐꯝꯕꯅ ꯐꯒꯅꯤ ꯑꯩꯅ ꯍꯥꯏꯔꯤꯁꯤꯅꯤ ꯁꯪ ꯁꯪ ꯍꯥꯏꯔꯤꯁꯤꯅꯤ
ꯁꯤ ꯁꯤ ꯃꯤꯜꯖꯗ ꯂꯗ ꯆꯀꯤꯌꯦ ꯂꯥꯛ ꯍꯥꯏꯕꯁꯨ ꯃꯗꯣ
ꯑ
ꯍꯣꯏ ꯇꯦꯛꯇꯣ ꯑꯗꯨ ꯂꯧꯕꯒꯤ ꯁꯥꯗꯤ ꯑꯗꯨꯝ ꯂꯧꯕ ꯂꯧꯕ ꯂꯥꯛꯑꯦꯅꯦ ꯃꯥꯁꯦ ꯑꯁ ꯑꯩꯗꯤ ꯌꯥꯝ ꯄꯥꯝꯃꯦ ꯍꯥꯏꯅꯀꯣ ꯃꯥꯁꯦ ꯑꯗꯨꯝ ꯂꯩꯕ ꯂꯥꯛꯑꯦ